ꯇꯕ꯭ꯔꯣ
ꯇꯥꯏ ꯇꯥꯏꯌꯦ
ꯀꯩꯗꯧꯔꯤꯅꯣ
ꯑꯩ ꯍꯧꯖꯤꯛꯈꯇ ꯌꯨꯝ ꯌꯧꯔꯦ꯫
ꯀꯩꯁꯨ ꯇꯧꯗꯕ꯭ꯔꯣ
ꯍꯥ
ꯀꯩꯗꯧꯔꯤꯅꯣ
ꯍꯧꯖꯤꯛꯇ ꯌꯨꯝ ꯌꯧꯕꯗ ꯉꯥꯏꯔꯤꯌꯦ ꯅꯪꯗꯤ
ꯑꯩꯁꯨ ꯄꯦꯔꯦꯠ ꯇꯧꯗꯔꯤ ꯊꯕꯛ ꯍꯜꯂꯛꯄꯗ ꯉꯥꯏꯔꯤꯌꯦ ꯋꯥꯕꯒꯤ ꯑꯁꯨꯝ ꯐꯝꯃꯤꯅꯦ꯫
ꯆꯥꯛꯇꯤ ꯆꯥꯔꯕꯣ
ꯎꯝ
ꯊꯦꯡꯉꯦ
ꯎꯝ ꯅꯪꯗꯤ ꯆꯥꯔꯕꯣ
ꯆꯥꯛ ꯇꯣꯛꯈ꯭ꯔꯦ ꯍꯥꯏꯔꯗꯤ ꯎꯝ
ꯀꯩ ꯑꯦꯟꯖꯥꯡ ꯆꯥꯒꯦ
ꯉꯁꯤꯗꯤ ꯑꯦꯟꯖꯥꯡ ꯆꯗꯦꯗ ꯑ ꯏꯔꯣꯟꯝꯕ ꯑꯣꯏꯅ ꯇꯧꯔꯦ ꯎꯁꯣꯏ
ꯎꯝ ꯍꯥꯎꯔꯤꯅꯤꯅꯦ ꯑꯗꯨꯗꯣ ꯌꯥꯝ ꯍꯥꯎꯕꯅꯦꯀꯣ
ꯍꯥꯎꯋꯦ ꯍꯥꯎꯋꯦ ꯅꯣꯏꯗꯤ ꯀꯩ ꯃꯊꯦꯜ ꯊꯣꯡꯉꯒꯦ
ꯎꯝ ꯀꯩꯝꯇ ꯊꯣꯡꯕ ꯍꯧꯗ꯭ꯔꯤꯗ ꯍꯣꯔꯦꯟ ꯉꯏꯍꯥꯛ ꯂꯩꯔꯒ ꯊꯣꯡꯉꯁꯤ꯫ ꯈꯔꯥ ꯈꯜꯂꯤꯕ ꯍꯧꯖꯤꯛꯇꯤ ꯌꯥꯝ ꯉꯜꯂꯤꯗꯅ ꯑꯗꯨꯒꯤ ꯅꯍꯥꯛ ꯂꯩꯇꯦ
ꯎꯝ ꯊꯦꯡꯅ ꯊꯣꯡꯉꯦ
ꯎꯝ ꯑꯗꯨꯅꯦ ꯊꯕꯛ ꯃꯐꯝꯗ ꯑꯗꯨꯝ ꯆꯥꯔꯒꯦ ꯍꯧꯖꯤꯛꯇꯤ ꯆꯥꯅꯤꯡꯗꯦ
ꯎꯝ
ꯋꯥꯕ ꯃꯥꯜꯂꯤꯗ ꯅꯪꯁꯦ
ꯍꯣꯏ ꯋꯥꯏꯌꯦ ꯅꯪꯗꯤ ꯉꯁꯤ ꯀꯥꯏ ꯀꯥꯏ ꯆꯠꯀꯦ?
ꯑꯩ ꯉꯁꯤ ꯆꯠꯇꯦꯗ ꯑꯗꯨꯝ ꯌꯨꯝꯗ ꯂꯩ꯫
ꯎꯝ ꯕꯣꯜ ꯒꯨꯝꯕ ꯌꯦꯡꯒꯗ꯭ꯔꯥ?
ꯌꯦꯡꯒꯅꯤ ꯍꯣꯔꯦꯟ ꯅꯪꯗꯤ꯫
ꯌꯦꯡꯒꯅꯤ ꯑꯗꯣ ꯀꯔꯝꯕꯗ ꯁꯞꯄ꯭ꯣꯔꯠ ꯇꯧꯅꯤꯡꯉꯤ?
ꯑꯩꯈꯣꯏ ꯏꯄꯨ ꯃꯦꯁꯤꯗ꯫
ꯇꯜꯂꯦ ꯃꯦꯁꯤ ꯑꯔꯖꯦꯟꯇꯤꯅꯥ ꯇꯤꯝꯁꯦ
ꯅꯪꯗꯤ
ꯑꯦ ꯍꯥꯏꯅꯤꯡꯗ꯭ꯔꯦ
ꯑꯦ ꯅꯪꯅ ꯍꯥꯏꯒꯗꯕꯗ
ꯀꯅꯥꯕꯨ ꯁꯄꯣꯔ ꯀꯅꯥꯕꯨ ꯁꯞꯄꯣꯔꯠ ꯇꯧꯔꯝꯒꯗꯕ ꯃꯥꯟꯒꯦ
ꯔꯣꯅꯥꯜꯗꯣ ꯑꯣꯏꯔꯝꯃꯤ ꯅꯪꯗꯤ
ꯀꯃꯥꯏꯟ ꯈꯪꯕ꯭ꯔꯣ
ꯈꯪꯉꯤꯅꯦ ꯂꯩꯁꯥꯁꯤꯡꯁꯦ ꯔꯣꯅꯜꯗꯣꯗꯣ ꯉꯥꯎꯔꯒ ꯂꯩꯔꯦ
ꯍꯣꯏ ꯅꯨꯡꯉꯥꯏꯇꯦ ꯉꯔꯥꯡꯗꯣ ꯉꯝꯗꯕꯒꯤꯀꯣ
ꯑꯩꯗꯤ ꯀꯂꯛꯇ ꯄꯦꯜꯂꯤ ꯍꯥꯏꯁꯤꯅꯤ
ꯇꯥꯅꯤꯡꯗꯦ ꯑꯗꯨꯒꯤꯅꯦ ꯂꯣꯏꯔꯦ ꯏꯃꯥꯟ ꯅꯨꯄꯤꯁꯤꯡꯅꯀꯣ ꯃꯣꯏꯅꯀꯣ ꯍꯥꯏꯕꯁꯤꯗꯤꯕꯀꯣ ꯂꯣꯏꯔꯕꯅꯤ ꯊꯕꯛ ꯃꯐꯝꯗꯁꯨ ꯀꯃꯥꯏꯅ ꯇꯧꯒꯦ ꯉꯔꯥꯡꯒꯤꯗꯣ ꯍꯥꯏꯅꯀꯣ ꯈꯪ ꯈꯪꯅꯀꯣ ꯇꯨꯝ ꯍꯪꯔꯝꯕꯗꯣ ꯃꯣꯏꯗꯣ ꯀꯩ ꯍꯥꯏꯁꯤꯔꯥ ꯎꯝ
ꯇꯜꯂꯦꯗ ꯅꯣꯏꯁꯤꯗꯤ ꯎꯝ ꯍꯥꯏꯌꯣ
ꯍꯣꯏ
ꯃꯣꯏ ꯉꯝꯗꯨ ꯉꯔꯥꯡ ꯂꯩꯔꯧꯔꯤ ꯂꯩꯍꯧꯕꯗꯨ ꯄꯦꯟꯗꯕ ꯃꯥꯜꯂꯦꯕ ꯃꯥꯖꯦ
ꯑꯣ
ꯃꯥꯅ ꯍꯔꯥꯛꯏ ꯔꯣꯅꯥꯜꯗꯣ ꯐꯦꯟꯒ ꯑꯔꯖꯦꯟꯇꯤꯅꯥ ꯐꯦꯟ ꯃꯤ ꯑꯍꯨꯝ ꯑꯥ ꯍꯨꯝꯒꯣ
ꯍꯣꯏ
ꯆꯥꯛ ꯆꯥꯃꯤꯟꯅꯁꯤ ꯍꯥꯏ ꯃꯨꯛꯕꯥꯡ ꯇꯧꯁꯤ ꯍꯥꯏ ꯑꯗꯨꯅ ꯍꯣꯏ ꯅꯣꯡꯃꯥꯏꯖꯤꯡꯗ ꯇꯧꯔꯁꯦ
ꯎꯝ
ꯍꯥꯏꯈꯕꯅꯤ ꯑꯁ ꯅꯣꯡ ꯇꯥꯏꯅꯍꯦ
ꯅꯣꯏꯗꯗꯤ ꯅꯣꯡ ꯆꯨꯕ꯭ꯔꯣ
ꯈꯪꯗꯦ ꯃꯄꯥꯟ ꯊꯣꯛꯇꯦ ꯎꯔꯨꯝꯗ ꯂꯩꯌꯦ ꯊꯣꯛꯅꯤꯡꯗꯦꯍꯦ ꯍꯧꯖꯤꯛꯇꯤ
ꯀꯩꯒꯤ ꯊꯣꯛꯎꯗ
ꯊꯣꯛꯅꯤꯡꯗꯦ ꯑꯗꯣ ꯅꯪ ꯉꯁꯤ ꯑꯗꯨ ꯑꯥꯔꯖꯦꯟꯇꯤꯅꯥ ꯁꯞꯄꯣꯔꯠ ꯇꯧꯒꯗꯕꯗꯣ ꯀꯅꯥ ꯀꯅꯥ ꯁꯞꯄꯣꯔꯠ ꯇꯧꯗꯣꯏꯅꯪ ꯊꯟꯗꯗꯨꯝ ꯌꯦꯡꯕ꯭ꯔꯣ
ꯅꯠꯇꯦꯗ ꯑꯈꯣꯏ ꯃꯤ ꯌꯥꯝꯃꯤꯗ
ꯎꯝ ꯉꯥ ꯑꯈꯣꯏꯁꯨꯅꯦ ꯃꯤ ꯌꯥꯝꯅ ꯌꯦꯡꯉꯦ ꯉꯔꯥꯡ ꯅꯣꯡ ꯉꯪꯗꯕꯒꯤ ꯅꯨꯡꯉꯥꯏꯇꯕꯗꯣ ꯉꯝꯒꯗ꯭ꯔꯥ ꯍꯥꯏꯟꯗꯤ ꯈꯟꯕꯅꯦꯕꯀꯣ ꯀꯔꯤꯒꯤꯅꯣ ꯈꯪꯗꯦ ꯉꯝꯗꯒ
ꯑꯩꯗꯤ ꯔꯣꯅꯥꯜꯗꯣ ꯄꯣꯕꯗꯒꯤ ꯑ꯭ꯁ ꯍꯔꯥꯎꯅ ꯍꯧꯒꯠꯂꯒ ꯖꯒꯣꯏ ꯁꯥꯔꯤꯌꯦꯃꯤ
ꯅꯣꯏ ꯁꯤꯗꯤꯕꯀꯣ ꯀꯩꯒꯤꯔ ꯅꯣꯏ ꯑ꯭ꯔꯖꯦꯟ ꯇꯤꯅꯥꯁꯤꯡꯁꯦ ꯄꯣꯔꯇꯨꯒꯜꯕꯨ ꯑꯗꯨꯝ ꯎꯝ ꯀꯩꯅꯣ ꯉꯥꯡꯔꯤꯁꯦ
ꯗꯣ ꯕꯣ ꯕꯣꯜ ꯁꯥꯟꯅꯕ ꯍꯩꯕ꯭ꯔꯅꯦ
ꯍꯩꯔꯤꯗꯨꯗꯤ
ꯑꯦ ꯁꯟꯗꯛ ꯄꯨꯨꯁ ꯃꯥ ꯁꯥꯟꯅꯕ ꯌꯥꯎꯔꯤꯕꯣꯅꯦ ꯎꯗꯦꯗ ꯑꯩꯗꯤ ꯃꯥ ꯃꯥ ꯃꯦꯁ ꯁꯥꯟꯅꯕ ꯎꯗꯦꯗ ꯕꯣꯜꯖꯨ ꯄꯥꯏ ꯕꯣꯜꯖꯨ ꯄꯥꯏꯔꯒ ꯀꯦꯔꯤꯁꯨ ꯇꯧꯗ꯭ꯔꯦ
ꯇꯧꯅꯤꯡꯉꯥꯏꯗꯣ ꯃꯣꯏ ꯒꯤ ꯁꯅꯥꯃꯤꯟꯅꯕꯒꯤ ꯃꯤ ꯃꯣꯏꯒꯤ ꯃꯔꯨꯞꯁꯤꯡꯒꯤ ꯃꯔꯨꯞꯇꯣ ꯑꯣ ꯑꯣꯏꯗꯔꯦꯕ ꯄꯥꯁ ꯇꯧꯕꯗꯣ ꯑꯗꯨꯃꯥꯏ ꯇꯧꯔꯗꯦꯕ ꯃꯊꯟ ꯇꯃꯛ ꯍꯥꯏꯌꯣ
ꯇꯤꯝꯃꯦꯠꯁꯤꯡꯁꯦ ꯔꯣꯅꯥꯜꯗꯣꯕꯨ ꯊꯥꯖꯗ꯭ꯔꯦꯕ
ꯐꯖꯕꯅꯦ ꯃꯣꯏꯅꯅꯦ ꯀꯜꯂꯛꯄ ꯌꯥꯎꯋꯦꯕ ꯃꯣꯏꯗꯣ
ꯀꯂꯛꯄꯟꯒꯤ ꯅꯠꯇꯦ
ꯌꯥꯎꯋꯦ ꯑꯗꯨꯝ ꯌꯦꯡꯉ ꯈꯪꯈ꯭ꯔꯦ ꯑꯈꯣꯏ
ꯑꯗꯨꯗꯤ ꯑꯣ ꯍꯥꯟꯅꯗꯤ ꯍꯩꯔꯝꯃꯦ ꯍꯧꯖꯤꯛ ꯑꯍꯟ ꯑꯣꯏꯔꯄꯅꯤꯅꯀꯣ
ꯎꯝ
ꯁꯟꯅꯥꯕ ꯌꯦꯡ ꯉꯝꯗ꯭ꯔꯦꯕ ꯃꯥꯁꯦ ꯃꯣꯏ ꯇꯤꯝꯃꯦꯠꯅꯁꯨ ꯊꯥꯖꯗ꯭ꯔꯦꯕ ꯃꯥꯕꯨ
ꯑꯗ ꯍꯥꯏꯗꯤ ꯃꯥꯅ ꯃꯉꯣꯟꯗ ꯕꯣꯜ ꯄꯤꯔꯖꯨ ꯃꯥꯖꯦ ꯀꯦꯔꯤꯖꯨ ꯇꯧꯗꯦ ꯑꯗꯨꯝ ꯄꯥꯁ ꯑꯃꯨꯛ ꯄꯤꯕꯤꯌꯦ ꯑꯗꯨꯒꯤꯅꯦꯕ ꯃꯥꯖꯨ ꯕꯣꯜꯖꯨ ꯃꯤꯅ ꯑꯣꯄꯣꯅꯦꯟꯁꯅ ꯕꯣꯜ ꯄꯥꯏꯔꯒ ꯂꯩꯖꯨ ꯃꯥꯖꯨ ꯗꯨꯝ ꯌꯦꯡꯉꯒ ꯂꯩꯕꯗꯣ ꯕꯣꯜ ꯇꯅꯥꯗꯦꯕ ꯃꯥꯗꯤ
ꯅꯠꯇꯦꯅꯦ ꯃꯣꯏ ꯇꯤꯝꯃꯦꯠꯅ ꯀꯣ ꯑꯈꯠꯄꯒꯨꯝꯅ ꯀꯣ ꯐꯠꯇꯕꯒꯤ ꯑꯗꯨꯃꯥꯏ ꯇꯧꯕꯒꯤꯀꯣ ꯌꯥꯝ ꯄꯦꯟꯗꯦ ꯑꯩ ꯌꯥꯎꯈ꯭ꯔꯥ ꯑꯩ ꯌꯥꯎ ꯑꯩ ꯌꯥꯎ ꯑꯩ ꯑꯗꯨꯗꯣ ꯌꯥꯎꯔ ꯁꯅꯥꯁꯦꯔ ꯈꯜꯂꯛꯈ꯭ꯔꯕꯅꯦ ꯉꯌꯥꯡ ꯑꯩ ꯌꯥꯎꯈ꯭ꯔꯗꯤꯀꯣ ꯉꯝꯒꯅꯤ ꯅꯪꯗꯤ ꯕꯣꯜ ꯁꯅꯥꯕ ꯍꯩꯕ꯭ꯔꯣ
ꯍꯩꯔꯝꯒꯗꯕ ꯍꯩꯔꯝꯒꯗꯕ ꯃꯥꯟꯗꯦꯅꯦ
ꯎꯝ
ꯍꯩꯗꯤ ꯍꯩꯕ꯭ꯔꯥꯅꯦ ꯅꯪ
ꯕꯣꯜ ꯍꯩꯌꯦꯗ ꯁꯟꯅꯕ ꯍꯩꯌꯦꯗ
ꯍꯩꯔꯝꯒꯗꯧꯕ ꯃꯥꯟꯗꯦꯗ ꯅꯪ ꯊꯥꯖꯗꯦꯗ
ꯎꯝ ꯀꯩꯅꯣ ꯇꯧꯔꯤꯅꯦ ꯀꯤꯄꯔ ꯎꯝ ꯀꯤꯄꯔꯒ ꯂꯩꯌꯦ ꯑꯩꯗꯤ
ꯑꯃꯨꯛꯀ ꯍꯥꯏꯌꯣꯅꯦ
ꯀꯤꯄꯔ ꯀꯤꯄꯔ
ꯀꯤꯄꯔ ꯀꯩꯗꯧꯋꯦ ꯍꯥꯏꯕ
ꯒꯣꯜ ꯀꯤꯄꯔꯗ ꯂꯩ ꯂꯦꯞꯄꯦꯕ ꯑꯩꯗꯤ ꯁꯅꯥꯗꯦꯕ
ꯑꯣ ꯌꯥꯏꯌꯦ ꯑꯗꯣ ꯅꯣꯏꯗꯤ ꯕꯣꯜ ꯌꯦꯡꯕꯕꯨ ꯌꯦꯡꯕ ꯀꯥꯟꯗ ꯀꯔꯤ ꯀꯔꯤ ꯆꯥꯔꯒ ꯌꯦꯡꯒꯦ
ꯈꯣꯏꯗꯤ ꯆꯥꯗꯦꯗ ꯋꯥꯊꯤ ꯋꯥꯔꯦꯝ ꯇꯧꯔꯒ ꯑꯗꯨꯝ ꯌꯦꯡꯉꯦ ꯍꯥꯏꯔꯦ
ꯂꯣꯏꯔꯦ ꯅꯨꯄꯥꯁꯤꯡꯗꯤ ꯑꯗꯨꯃꯥꯏ ꯇꯧꯒꯜꯂꯦ ꯍꯣꯏ ꯀꯩꯝꯇ ꯆꯥꯗꯕꯤꯗꯀꯣ
ꯂꯩꯁꯥꯕꯤꯖꯤꯡ
ꯄꯨꯜꯂꯒ ꯒꯦꯝ ꯁꯥꯟꯅꯒꯦꯔꯣ ꯅꯠꯇ꯭ꯔꯒ ꯅꯨꯄꯤꯖꯤꯡꯕꯨ ꯋꯥꯔꯤ ꯀꯣꯜ ꯇꯧꯔ ꯈꯥꯏꯁꯤꯔꯣ ꯁꯤꯅꯤꯗ ꯑꯈꫭꯏꯗꯤ
ꯗꯤꯜ ꯂꯦꯜ ꯗꯤꯜ ꯀꯩꯅꯣ ꯇꯧꯕꯗꯣ
ꯎꯝ ꯉꯁꯤ ꯑꯥꯔꯖꯦꯟꯇꯤꯅꯥꯗꯣ ꯉꯝꯗ꯭ꯔꯗꯤꯕ ꯅꯨꯡꯉꯥꯏꯒꯅꯤꯍꯦ
ꯑꯁ ꯅꯪꯖꯨ ꯕꯦꯔꯥꯅꯤ
ꯑꯁꯦꯡꯕꯅꯦ ꯉꯝꯗꯗꯤꯕꯀꯣ ꯑꯁ ꯍꯔꯥꯎꯕꯁꯤꯗꯤ ꯍꯥꯏꯔ
ꯐꯨꯅ
ꯇꯥꯅꯤꯡꯗꯦ ꯑꯔꯖꯦꯟ ꯇꯤꯅꯥ ꯃꯤꯁꯤꯡꯅꯀꯣ ꯔꯣꯅꯦꯜꯗꯣꯕꯨꯀꯣ ꯃꯣꯏ ꯑꯗꯨ ꯈꯇ ꯍꯥꯏꯅꯒꯨꯝꯁꯤ ꯄꫭꯔꯇꯨꯒꯜ ꯇꯤꯝꯕꯨꯀꫭ ꯌꯥꯝ ꯊꯤ ꯊꯤꯅ ꯉꯥꯡꯍꯟꯗꯦꯀꯣ ꯀꯩ ꯒꯤꯔ ꯑꯔꯖꯦꯟꯇꯤꯅꯥ ꯁꯤꯡꯁꯦ ꯄꯣꯔꯇꯨꯒꯜꯅ ꯉꯥꯡꯗ꯭ꯔꯁꯨ ꯀꯣ ꯑꯥꯔꯖꯦꯟꯇꯤꯅꯥ ꯑꯗꯨꯝ ꯍꯧꯔꯑꯦ
ꯑꯗꯨꯏꯔ ꯅꯪ ꯅꯪ ꯅꯪ ꯃꯔꯝ ꯈꯪꯗ꯭ꯔꯤ ꯍꯧꯖꯤꯛꯐꯥꯎ
ꯍꯥꯏ ꯈꯪꯗꯦ ꯀꯩꯒꯤꯅꯣ
ꯔꯣꯅꯥꯜꯗꯣꯁꯦ ꯃꯁꯥ ꯃꯁꯥꯁꯦ ꯊꯥꯒꯠꯂꯤꯕ ꯃꯁꯥ ꯉꯥꯛꯇꯒꯤ
ꯔꯣꯅꯥꯜꯗꯣ
ꯅꯦ
ꯎꯝ
ꯅꯠꯇꯦꯗ ꯑꯗꯨꯝꯃꯥꯏ ꯇꯧꯗꯦꯗ
ꯕꫭꯜ ꯄꯥꯏꯔꯗꯤ ꯃꯥ ꯂꯤꯛꯏꯕ
ꯍꯩꯕ꯭ꯔꯣ ꯑꯩꯅ ꯈ꯭ꯋꯥꯏꯗꯒꯤ ꯆꯥꯎꯔꯗꯨꯅ ꯑꯩꯅ ꯍꯩꯌꯦ ꯍꯥꯏꯕꯁꯦ ꯃꯁꯥ ꯑꯗꯨꯗ ꯂꯩꯕ
ꯔꯣꯅꯥꯜꯗꯣ ꯔꯣꯅꯥꯜꯗꯣ ꯃꯁꯥ ꯑꯁꯦꯡꯕꯅꯦ ꯃꯁꯥ ꯊꯥꯒꯠꯂꯤꯕꯅꯦ
ꯇꯧꯗꯦ
ꯔꯣꯅꯥꯜꯗꯣꯅ ꯏꯁꯄꯤꯠ ꯄꯤꯕ ꯃꯇꯝꯗꯨ ꯑꯗꯨ ꯅꯣꯏ ꯇꯥꯗ꯭ꯔꯕ ꯃꯥꯜꯂꯦ ꯃꯥꯅ ꯗꯥꯏꯔꯦꯛ ꯃꯥꯅ ꯗꯥꯏꯔꯦꯛ ꯍꯥꯏꯕꯅꯦ
ꯍꯥꯢꯔꯑꫭꯅꯦ ꯈꯪꯗ꯭ꯔꯦꯅꯦ
ꯍꯥꯏꯔꯑꯣ
ꯅꯪ ꯀꯩꯅꯣꯗ ꯌꯦꯡꯉꯨ ꯌꯨꯇꯨꯞꯇ ꯑꯣꯏꯒꯦꯔ ꯕꯤꯗꯤꯑꯣ ꯑꯣꯏꯅ ꯆꯪꯉꯒ ꯌꯦꯡꯉꫭ ꯔꯣꯅꯥꯜꯗꯣꯒꯤ ꯏꯁꯄꯤꯁ
ꯎꯝ
ꯃꯥ ꯑꯣ ꯍꯥꯟꯅꯗꯤ ꯍꯩꯔꯝꯃꯦ ꯇꯧꯔꯝꯃꯦ ꯑꯗꯨꯕꯨ ꯑꯌꯥꯝꯕ ꯍꯥꯏꯗꯤ ꯃꯥꯗꯤ ꯃꯥꯅ ꯍꯣꯠꯅꯕꯒꯤ ꯍꯩꯕ ꯋꯥꯅꯦꯕ ꯔꯣꯅꯥꯜꯗꯣꯗꯤ ꯃꯦꯁꯤꯗꯤ ꯑꯗꯨ ꯅꯠꯇꯦꯕ ꯃꯥꯗꯤ ꯑꯉꯥꯡ ꯑꯣꯏꯔꯤꯉꯩꯗꯒꯤ ꯄꯤꯛꯄꯒꯤ ꯃꯥꯒꯤ ꯃꯁꯥꯒꯤ ꯇꯦꯂꯦꯟ ꯑꯃ ꯂꯩꯌꯦ ꯃꯥꯏꯗꯤ ꯍꯧꯖꯤꯛꯁꯨ ꯂꯣꯏ ꯔꯣꯅꯥꯜꯗꯣꯅ ꯑꯌꯥꯝꯕꯅꯞ ꯃꯥꯅ ꯃꯣꯏꯅ ꯇ꯭ꯔꯣꯐꯤ ꯌꯥꯝꯕ꯭ꯔꯥ ꯃꯦꯁꯤꯒꯤꯅ ꯇ꯭ꯔꯣꯐꯤ ꯌꯥꯝ ꯂꯣꯏꯅ ꯃꯦꯁꯤꯅ ꯂꯣꯏ ꯍꯦꯟꯕ ꯉꯥꯛꯇꯅꯤ
ꯑꯦ ꯑꯥꯔꯖꯦꯟꯇꯤꯅꯥꯗꯣ ꯉꯝꯗ꯭ꯔꯗꯤ ꯅꯪ ꯀꯃꯥꯏꯟ ꯇꯧꯒꯅꯤ
ꯉꯝꯗ꯭ꯔꯗꯤ ꯉꯝꯗ꯭ꯔꯦ ꯑꯥꯔꯖꯦꯟꯇꯤꯅꯥ ꯐꯦꯟꯒ ꯔꯣꯅꯥꯜꯗꯣ ꯐꯦꯟ ꯐꯨꯅꯗ
ꯑ꯭ꯁ ꯐꯥꯒꯤ ꯇꯧꯕꯅꯦꯍꯦ ꯉꯝꯗ꯭ꯔꯗꯤ ꯉꯝꯗ꯭ꯔꯦ ꯒꯦꯝꯅꯤ ꯀꯩꯅꯣ ꯅꯣꯡꯃ ꯄꯣꯕ ꯅꯨꯃꯤꯠ ꯌꯥꯎ ꯅꯠꯇ꯭ꯔꯣ ꯑ꯭ꯔꯖꯦꯟꯇꯤꯅꯥ ꯑ꯭ꯔꯖꯦꯟꯇꯤꯅꯥꯗꯤ ꯑꯥꯔ ꯗꯤ ꯐꯤꯐꯥꯗꯤ ꯂꯧꯔꯛ ꯂꯧꯔꯛꯈ꯭ꯔꯕꯅꯦ ꯃꯤꯁꯤꯅ
ꯎꯝ ꯉꯝꯗ꯭ꯔꯦ ꯉꯝꯗ꯭ꯔꯦ ꯅꯪ
ꯇꯨꯊꯥꯎꯖꯟ ꯇ꯭ꯋꯦꯟꯇꯤ ꯇꯨꯗ ꯂꯧꯔꯤꯗꯨꯗꯤ
ꯌꯥꯖꯔꯦ ꯌꯥꯖꯔꯦ ꯉꯝꯔꯣꯏ ꯍꯥꯏꯁꯤꯅꯤ
ꯑꯗꯨꯅꯦ ꯔꯣꯅꯥꯜꯗꯣ ꯔꯣꯅꯥꯜꯗꯣ ꯐꯤ ꯐꯥ ꯍꯦꯛ ꯌꯥꯎꯔꯛꯄꯗꯒꯤ ꯃꯥꯅ ꯐꯥꯏꯅꯦꯜꯗ ꯀꯥꯔꯤꯕ꯭ꯔꯣꯕ ꯁꯤꯃꯤ ꯐꯥꯏꯅꯦꯜ ꯑꯥ ꯑꯃꯨꯐꯥꯎ ꯀꯥꯗ꯭ꯔꯤ ꯃꯥ
ꯀꯥꯗꯁꯨ
ꯑꯩ ꯌꯥꯔꯦ ꯅꯣꯏ ꯅꯣꯏꯅ ꯉꯥꯎꯔꯤꯁꯦ ꯔꯣꯅꯥꯜꯗꯣ ꯋꯥ
ꯎꯝ
ꯇꯥꯏꯝꯁ ꯁꯛ ꯐꯖꯩ ꯑꯁꯤꯅꯤꯕ ꯈꯪꯉꯤꯕ ꯃꯅꯨꯡꯗꯗꯤ ꯀꯩ ꯀꯩ ꯋꯥꯔꯤ ꯂꯩꯕ꯭ꯔꯥ ꯀꯩ ꯑꯗꯨ ꯁꯥꯟꯅꯕ ꯍꯩꯕ꯭ꯔ ꯑꯗꯨ ꯈꯪꯗꯦꯕ ꯅꯣꯏꯗꯤ ꯁꯛꯇ ꯉꯥꯛꯇ ꯌꯦꯡ ꯂꯩ
ꯍꯦ ꯍꯣꯏ ꯍꯣꯏ ꯅꯪ ꯉꯝꯃꯦꯅꯦ ꯅꯪ ꯉꯝꯃꯦꯅꯦ ꯑꯗꯣ ꯅꯪ ꯁꯟꯗꯦꯗꯤ ꯀꯥꯏ ꯀꯥꯏ ꯆꯠ ꯀꯦ
ꯍꯥꯥ
ꯁꯟꯗꯦꯗ ꯀꯩꯝꯇ ꯆꯠꯇꯕ꯭ꯔꯣ
ꯁꯟꯗꯦꯗ ꯆꯠꯇꯦ ꯈꯨꯟꯗ ꯗꯨꯝ
ꯎꯝ ꯀꯣꯏꯕꯒꯨꯝꯕꯗꯤ ꯆꯠꯇꯕ꯭ꯔꯣ
ꯆꯠꯇꯦꯗ ꯀꯩꯗꯧꯗꯣꯏꯅꯣ ꯀꯣꯏꯐꯝꯁꯨ ꯂꯩꯇ꯭ꯔꯒ
ꯑꯗꯣꯝ ꯅꯣꯏ ꯐ꯭ꯔꯦꯟꯒꯨꯝꯅ ꯅꯣꯏ ꯐ꯭ꯔꯦꯟꯁꯤꯡꯒ ꯀꯣꯏꯕ ꯀꯩꯅꯣꯝ ꯆꯠꯇ꯭ꯔꯣ ꯆꯥꯃꯤꯟꯅꯕꯒꯨꯝꯕ
ꯄꯨꯟ ꯁꯟ ꯅꯣꯡꯃꯥꯏꯖꯤꯡꯗ ꯍꯥꯏꯗꯤ ꯌꯦꯁꯪ ꯂꯥꯏꯁꯪ ꯀꯥꯏꯗꯅ
ꯍꯣꯏ
ꯂꯣꯏꯔꯦ ꯑꯗꯨꯗ ꯄꯨꯜꯕꯗꯨ ꯂꯣꯏꯔꯦ ꯅꯣꯡꯐꯥꯗꯣꯛ ꯅꯣꯡꯐꯥꯗꯣꯛ ꯈꯨꯟ ꯄꯥꯈꯪ ꯑꯗꯨꯝ ꯀꯣꯏꯕ ꯃꯇꯝꯁꯨ ꯂꯩꯌꯦ ꯍꯨꯖꯤꯛꯇꯤ ꯃꯇꯝꯅ ꯀ ꯐꯠꯇꯕꯅꯤꯅ ꯀꯣ ꯆꯠꯊꯣꯛ ꯆꯠꯁꯤꯟꯁꯦ ꯈꯔ ꯅꯨꯡꯉꯥꯏꯇꯦꯕ ꯑꯗꯨꯏ ꯅꯣꯏꯗꯤ ꯀꯃꯥꯏ ꯇꯧꯔꯤꯒꯦ ꯅꯪ ꯀꯩ ꯇꯝꯄꯥꯛꯇꯔ ꯂꯩꯔꯤꯁꯦ ꯅꯪ ꯇꯝꯄꯥꯛꯇꯔꯣ ꯂꯩꯔꯤꯁꯦ ꯍꯧꯖꯤꯛ
ꯑꯩꯔꯣ
ꯎꯝ
ꯑꯩ ꯑꯥꯗ ꯂꯩꯔꯦ ꯄꯣꯔꯇꯨꯒꯜ ꯈꯨꯟꯗ ꯂꯩꯌꯦ ꯇꯣꯔꯅꯥꯃꯦꯟ ꯌꯦꯕ ꯂꯥꯛ ꯐ꯭ꯂꯥꯏꯠ ꯇꯤꯛꯀꯦꯠꯇꯣ ꯌꯥꯗ꯭ꯔꯕ ꯑꯃꯨꯛ
ꯃꯄꯥꯟ ꯂꯝꯗ ꯂꯩꯗꯨꯗꯤ ꯑꯗꯨꯗꯤ
ꯑꯗꯣ ꯐ꯭ꯂꯥꯏꯠ ꯇꯤꯀꯦꯠꯇꯣ ꯑꯃꯨꯛ ꯌꯥꯔꯗꯤ ꯂꯥꯛꯔꯅꯤ
ꯀꯩꯗꯧꯔꯒꯦ
ꯀꯦꯟꯗꯤ ꯁꯟꯗꯦꯒꯨꯝꯕꯗ ꯆꯥꯔꯖ ꯒꯨꯝꯕ ꯆꯠꯇꯕ꯭ꯔꯣ
ꯆꯠꯂꯦ ꯆꯠꯂꯦ ꯑꯗꯨꯗꯤ